ꯑꯩꯗꯣ ꯇꯨꯝꯈ꯭ꯔꯒꯦ ꯇꯥꯔꯦ ꯍꯣꯏ
ꯑꯥ ꯍꯧꯖꯤꯛꯇꯤ ꯇꯥꯔꯦ ꯐꯖꯅ ꯋꯥꯔꯤ ꯁꯥꯥꯁꯦ ꯍꯧꯖꯤꯛꯇꯤ
ꯎꯝ ꯑꯩꯗꯣ ꯎꯝ ꯀꯥꯏꯅ ꯄꯥꯏꯈꯠꯄ ꯌꯥꯗꯕꯒꯤ ꯂꯥꯛꯇꯕꯒꯤ ꯇꯨꯡꯈ꯭ꯔꯒꯦꯅ ꯇꯧꯔꯕꯅꯤ
ꯊꯦꯡꯕꯗꯤ ꯊꯦꯡꯉꯦ ꯑꯗꯨꯕꯨ ꯑꯩ ꯑꯩꯈꯣꯏꯗꯤ ꯌꯥꯝ ꯊꯦꯡꯅ ꯇꯨꯝꯃꯤꯗ
ꯎꯝ ꯑꯩꯒꯤꯗꯤ ꯇ꯭ꯋꯦꯐ ꯇꯨꯋꯦꯜꯞ ꯍꯦꯜꯂꯒ ꯇꯨꯋꯦꯜꯞ ꯊꯥꯔꯇꯤ ꯇꯥꯔꯗꯤ ꯌꯥꯝ ꯊꯦꯡꯉꯦ ꯑꯩꯒꯤꯗꯤ
ꯍꯣꯏ
ꯌꯥꯝ ꯇꯦꯡꯈ꯭ꯔꯦ
ꯅꯈꯣꯏꯒꯤꯗꯤ ꯍꯣꯏ ꯁꯨꯃꯥꯏ ꯇꯧꯒꯅꯤꯕꯣ ꯑꯩꯈꯣꯏꯗꯤ ꯀꯔꯤ ꯍꯥꯏꯁꯤꯔ
ꯈꯝꯕꯥꯜ ꯂꯩꯕ ꯃꯇꯝꯅꯤꯅ ꯊꯕꯛꯀꯨꯝꯕ ꯂꯩꯕ ꯑꯗꯨꯒꯨꯝꯕ ꯂꯩꯕ ꯂꯩꯔꯗꯤ ꯊꯦꯡꯅ ꯇꯨꯝꯕꯀꯣ ꯑꯗꯨ ꯊꯕꯛ ꯂꯩꯇ꯭ꯔꯖꯨ ꯑꯩꯈꯣꯏ ꯊꯦꯡꯅ ꯇꯨꯝꯃꯤꯗ ꯍꯥꯏꯕꯗꯤ ꯃꯠ ꯃꯄꯝꯃ ꯃꯐꯝ ꯃꯐꯝꯗꯒꯤꯀꯣ
ꯎꯝ
ꯑꯩꯈꯣꯏꯒꯤ ꯂꯩꯀꯥꯏꯁꯨ ꯃꯤ
ꯑꯥ ꯍꯧꯒꯠꯄꯗꯤ ꯉꯟꯅ ꯍꯧꯒꯠꯄ꯭ꯔ ꯊꯦꯡꯅ ꯍꯧꯒꯠꯄ꯭ꯔꯥ
ꯁꯨ ꯉꯟꯅ ꯍꯧꯒꯠꯄ ꯃꯈꯣꯏꯗꯤ ꯄꯨꯡ ꯃꯔꯤ ꯃꯈꯥꯒꯨꯝꯕ ꯇꯥꯔꯗꯤ ꯘꯔꯤ ꯃꯈꯣꯟꯒ ꯑꯗꯨꯒ ꯗꯨꯃꯥꯏꯁ ꯇꯧꯒꯅꯤꯕ ꯑꯗꯣ ꯅꯪꯒꯤ ꯑꯩꯔꯣ ꯑꯩꯗꯤ ꯊꯦꯡꯅ ꯇꯨꯝꯂꯦ ꯊꯦꯡꯅ ꯍꯧꯒꯜꯔꯦ
ꯑꯣ
ꯍꯥꯏꯕꯗꯤ ꯀꯔꯤ ꯍꯥꯏꯁꯦꯔꯝ ꯄꯨꯡ ꯑꯃꯥ ꯃꯈꯥꯏ ꯀꯨꯝꯕ ꯇꯨꯝꯃꯗꯤꯀꯣ
ꯎꯝ
ꯄꯨꯡꯁꯦ ꯅꯤꯄꯜ ꯃꯈꯥꯏꯒꯨꯝꯕꯗ ꯍꯧꯒꯠꯄ
ꯎꯝ
ꯑꯗꯨꯒꯤ ꯅꯣꯡꯃ ꯅꯣꯡꯃꯗꯤ ꯉꯟ ꯍꯧꯒꯠꯔꯦ ꯑꯗꯨꯕꯨ ꯇꯣꯏꯅꯗꯤ ꯍꯧꯒꯠꯇꯕꯀꯣ
ꯎꯝ
ꯑꯗꯨꯒꯤꯅꯦ ꯑꯗꯣ ꯅꯪꯒꯤ ꯆꯍꯤꯗꯤ ꯀꯌꯥ ꯁꯨꯔꯒꯦ ꯉꯁꯤꯗꯤ ꯑꯩ ꯅꯪꯕꯨ ꯍꯡ ꯍꯡꯗꯦꯀꯣ ꯉ ꯅꯍꯥꯟꯁꯨ
ꯀꯥꯎꯒ꯭ꯔꯦ ꯆꯍꯤ ꯎꯝ ꯇꯔꯥ ꯇꯔꯥꯅꯤꯄꯥꯟ
ꯇꯔꯥꯅꯤꯄꯟ
ꯑ ꯇꯔꯥꯅꯤꯄꯩ ꯈꯛꯇ ꯉꯥꯏꯔꯤ
ꯇꯔꯥꯅꯤꯄꯟ ꯇ꯭ꯔꯥꯅꯤꯄꯥꯟ ꯀꫭ ꯑꯗꫭ ꯍꯣꯏ ꯌꯥꯝ ꯑꯉꯥꯡ ꯑꯣꯏꯔꯤꯗ
ꯎꯝ ꯑꯉꯥꯡꯅꯦ ꯉꯔꯥꯡꯅ ꯄꯣꯛꯄꯒ ꯆꯞ ꯃꯥꯟꯅꯕꯅꯦ
ꯑꯗꯨꯗꯤ ꯅꯠꯇꯤꯍꯦ
ꯑꯗꯨꯗꯤ ꯑꯗꯨꯗꯤ ꯎꯝ ꯀꯩꯅꯣ ꯂꯥꯁ ꯋꯤꯛ ꯑꯁ ꯂꯥꯁ ꯋꯤꯛꯇ ꯄꯣꯛꯄ
ꯍꯣꯏ ꯑꯗꯨꯗꯤ ꯆꯨꯝꯃꯦ ꯍꯥꯏꯕ ꯇꯥꯔꯦ ꯑꯗꫭ ꯅꯨ ꯑꯗꯨꯒ ꯅꯨ ꯄꯥ ꯒꯨꯝꯕꯗꯤ ꯀꯣꯏꯕꯒꯨꯝꯕꯗꯤ ꯂꯩꯕ꯭ꯔꫭ
ꯑꯥ ꯂꯩꯌꯦ
ꯍꯧꯖꯤꯛꯀꯥꯟꯁꯦ ꯌꯥꯝ ꯉꯜꯂꯤꯀꯣ ꯁꯨꯝꯃꯥꯏꯒꯨꯝꯕꯗꯤ ꯑꯩ ꯑꯩ ꯑꯩ ꯐꯥꯎ ꯂꯩꯇꯦ ꯑꯗꯨ ꯑ ꯍꯥꯏꯕꯗꯤ ꯑ ꯑꯩꯐꯥꯎ ꯃꯗꯨꯒꯨꯝꯕꯗꯤ ꯄꯥꯝꯗꯦꯕ ꯍꯧꯖꯤꯛꯁꯦꯀꯣ
ꯎꯝ
ꯑꯩꯗꯤ ꯑꯩꯒꯤ ꯆꯍꯤꯁꯦ ꯑ ꯀꯨꯟ ꯀꯨꯟꯃꯉꯥ ꯁꯨꯔꯦꯕꯀꯣ
ꯑ
ꯑꯗꯨ ꯑꯩꯒꯤꯗꯤ ꯑꯩꯗꯤ ꯁꯨꯃꯥꯏ ꯑ ꯉꯁꯥꯏ ꯍꯥꯏ ꯕꯒꯤ ꯑꯗꯨꯁꯤꯡꯗꯣ ꯍꯥꯏꯗꯤ ꯍꯧꯖꯤꯛꯇꯗꯤ ꯄꯥꯝꯗꯦꯕꯀꯣ
ꯑ
ꯑꯗꯣ
ꯑꯩꯗꯤ ꯂꯩꯇꯦ ꯑꯗꯨꯒ ꯑꯩꯗꯤ ꯄꯥꯝꯁꯨ ꯄꯥꯝꯃꯦ ꯄꯨꯟꯁꯤ ꯍꯥꯏꯕꯁꯦ ꯑꯈꯣꯏꯒꯤ ꯄ꯭ꯔꯤꯊꯤꯕꯤꯗ ꯂꯩꯕ ꯄꯨꯟꯁꯤ ꯍꯥꯏꯕꯁꯦ ꯑꯗꯨꯒꯨꯝꯕꯗꯤ ꯄꯥꯝꯗꯤ ꯄꯥꯝꯃꯦ ꯍꯥꯏꯕꯗꯤ ꯑ ꯀ꯭ꯔꯤ ꯍꯥꯏꯁꯤꯔ ꯑꯗꯨ ꯀꯣꯏꯕ ꯈꯠꯄ ꯑꯗꯨꯁꯨ ꯄꯥꯝꯃꯦ ꯑꯗꯨꯕꯨ ꯑ ꯄꯥꯝꯔꯁꯨ ꯀ꯭ꯔꯤ ꯍꯥꯏꯁꯤꯔ ꯇꯨꯡꯒꯤ ꯈꯟꯕꯒꯤꯀꯣ
ꯎꯝ
ꯇꯨꯡꯒꯤ ꯈꯟꯕꯒꯤ ꯑꯗꯨꯒꯨꯝꯕ
ꯗꯣ ꯍꯧꯖꯤꯛꯃꯛꯇꯗꯤ ꯑꯩꯗꯤ ꯈꯟꯗꯤ ꯈꯟꯗꯦ ꯑꯗꯨꯅ ꯈ꯭ꯋꯥꯏꯗꯩ ꯌꯥꯝ ꯉꯜꯂꯤꯗ ꯑꯉꯥꯡ ꯑꯉꯥꯡꯗꯤ ꯑꯉꯥꯡ ꯅꯠꯇ꯭ꯔꯦꯀꯣ ꯑꯉꯥꯡꯗꯤ ꯍꯥꯏꯕ ꯌꯥꯗ꯭ꯔꯦ ꯍꯧꯖꯤꯛ ꯑꯩꯈꯣꯏꯒꯤ ꯆꯍꯤ ꯀꯨꯝꯕꯗꯤ ꯑꯉꯥꯡ ꯍꯥꯏꯕꯗꯤ ꯑꯉꯥꯡ ꯍꯥꯏꯔꯗꯤ ꯀꯔꯤ ꯍꯥꯏꯗꯨꯅꯣ ꯅꯈꯣꯏꯒꯤꯗꯤ ꯑꯉꯥꯡ ꯍꯥꯏꯕꯗꯤ ꯈꯔꯗꯤ ꯁꯣꯏꯔꯕ ꯃꯥꯜꯂꯦ ꯍꯥꯏꯕꯗꯤ
ꯋꯥ ꯌꯥꯝꯅ ꯆꯍꯤꯁꯨ ꯋꯥꯡꯉ ꯋꯥꯡꯗꯦꯀꯣ ꯑꯗꯨꯕꯨ
ꯎꯝ ꯎꯝ ꯑꯗꯨ ꯅꯪꯗꯤ ꯄꯤ ꯑꯃ ꯐꯥꯎ ꯀꯣꯏꯗ꯭ꯔꯤꯕꯣ
ꯑꯃꯥꯗꯤ ꯂꯩꯌꯦ ꯑꯗꯨꯒ ꯃꯥꯗꯤ ꯇꯣꯛꯈ꯭ꯔꯦ
ꯀꯩꯒꯤ ꯇꯣꯛꯈꯤꯕꯅꯣ
ꯑꯥ ꯑꯗꯨ ꯃꯔꯝꯗꯣ ꯍꯥꯏ ꯍꯥꯏꯕꯤꯒꯦ ꯑꯥ ꯑꯗꯨꯕꯨ ꯑꯩ ꯆꯍꯤ
ꯀ꯭ꯂꯥꯁ ꯊ꯭ꯔꯤꯗꯒꯤ ꯑꯩꯒꯤ ꯑꯥ ꯀ꯭ꯂꯥꯁ ꯇꯨꯋꯦꯜꯐ ꯐꯥꯎꯕꯀꯣ ꯑꯩꯗꯤ ꯃꯄꯥꯟꯗ ꯆꯠꯄ ꯍꯥꯏꯕ ꯇꯥꯔꯦ ꯍꯨꯁ ꯇꯦꯜ ꯀꯨꯝꯕ ꯂꯩꯔꯒꯀꯣ ꯑꯥ ꯌꯨꯝꯗ ꯍꯜꯂꯛ ꯄꯁꯦ ꯈ꯭ꯔꯤꯁꯃꯥꯁꯒꯤ ꯅꯪꯥꯇꯥ ꯑꯗꯨꯕꯨ ꯑꯥ ꯆꯍꯤ ꯑꯃ ꯑꯃꯗꯤ ꯑꯩꯈꯣꯏꯒꯤ ꯀꯨꯝꯍꯩꯒꯤ ꯐꯥꯎ ꯑꯩꯗꯤ ꯍꯜꯂꯛꯇꯦꯕ ꯏꯌꯥꯝꯕ ꯈꯣꯢꯅ ꯌꯥꯗꯕꯀꯣ ꯑꯗꯨ ꯆꯍꯤ ꯑꯥ ꯑꯅꯤ ꯑꯍꯨꯝ ꯒꯨꯝꯕ ꯃꯄꯥꯟꯗ ꯆꯠꯂꯦ ꯑꯗꯨꯒ ꯑꯩꯁꯨ ꯂꯩꯌꯦ ꯑꯗꯨꯒ ꯂꯥꯏꯔꯤꯛ ꯇꯝꯕꯅꯦꯕ ꯑꯗꯨꯒꯤ ꯃꯗꯨꯒꯨꯝꯕꯗꯤ ꯑꯥ ꯂꯩ ꯂꯩꯇꯦ ꯑꯗꯨꯕꯨ ꯑꯩ ꯉꯁꯤ ꯁꯥꯡꯅ ꯍꯥꯏꯕꯤꯒꯦꯀꯣ
ꯎꯝ
ꯑꯗꯣ ꯑꯩ ꯀ꯭ꯂꯥꯁꯦ
ꯕꯤ ꯑꯦ ꯇꯝꯕ ꯐꯥꯎꯗꯤ ꯑꯩꯗꯤ ꯂꯩꯇꯦꯀꯣ ꯑꯗꯨ ꯑꯩ ꯑꯩꯒꯤ ꯑꯦꯝ ꯑꯦꯁꯦ ꯇꯝꯕꯁꯦ ꯇꯨ ꯊꯥꯎꯖꯟ ꯇ꯭ꯋꯦꯟꯇꯤ ꯇ꯭ꯋꯦꯟꯇꯤ ꯐꯣꯔ ꯖꯨꯂꯥꯏꯗꯅ ꯑꯩ ꯍꯧꯕꯅꯦꯕꯀꯣ
ꯑꯣ
ꯑꯗꯨ ꯑꯩ ꯖꯨꯂꯥꯏꯗ ꯍꯧꯋꯦ ꯑꯗꯨꯕꯨ ꯑꯣꯒꯁ ꯁꯦꯞꯇꯦꯝꯕꯔꯒꯨꯝꯕꯗ ꯑꯩꯁꯨ ꯂꯩꯔꯦꯕꯀꯣ ꯑꯗꯨ ꯂꯩꯑꯦ ꯑꯗꯨꯕꯨ ꯑꯩꯗꯤ ꯍꯣꯏ ꯂꯥꯏꯕ꯭ꯔꯤꯅ ꯍꯔꯥꯎꯋꯦ ꯍꯔꯥꯎꯋꯦ ꯑꯗꯨꯒ ꯑꯃ ꯁꯥꯏꯔꯗꯤ ꯀꯔꯤ ꯍꯥꯏꯁꯤꯔ ꯑꯗꯨ ꯌꯥꯝ ꯉꯟꯕ ꯑꯗꯨꯒ ꯇꯨꯡꯒꯤ ꯈꯟꯕꯅꯤꯅ ꯁꯨꯃꯥꯏꯅ ꯇꯧꯕꯁꯦ ꯑꯗꯨꯒ ꯑꯗꯨꯃꯥꯏꯅ ꯀꯆꯍꯤ ꯆꯍꯤꯗ ꯑꯃꯨꯛꯀ ꯂꯥꯛꯑꯗꯤ
ꯀꯔꯤ ꯊꯕꯛ ꯊꯕꯛ ꯇꯧꯕꯁꯨ ꯌꯥꯔꯣꯏ ꯍꯥꯏꯅ ꯑꯩꯗꯤ ꯅꯤꯡꯁꯤꯡꯂꯛꯄ ꯀꯣ ꯑꯗꯨ ꯑꯩꯁꯨ ꯍꯥꯏꯌꯦ ꯃꯥꯗ ꯑꯥꯥ ꯁꯨꯃꯥꯏꯅ ꯇꯧꯅꯁꯤ ꯑꯗꯨꯒ ꯑꯩꯈꯣꯏ ꯅꯤꯁꯨ ꯍꯣꯏ ꯅꯨꯡꯁꯤꯖꯨ ꯅꯨꯡꯁꯤꯅꯕꯅꯦ ꯑꯗꯨꯕꯨ ꯑꯩꯅ ꯍꯥꯏ ꯃꯈꯣꯏꯅ ꯃꯥꯅ ꯍꯥꯏꯕꯅꯦꯕꯀꯣ
ꯎꯝ
ꯑꯩꯈꯣꯏ ꯑꯅꯤꯁꯦ ꯁꯨꯃꯥꯏꯅ ꯇꯧꯋꯤ ꯑꯗꯨ ꯑꯗꯨꯕꯨ ꯅꯨꯡꯁꯤꯌꯦ ꯑꯗꯨꯕꯨ ꯀꯔꯤ ꯀꯔꯤ ꯑꯣꯏꯔꯕꯁꯨ ꯑ ꯇꯨꯡꯒꯤ ꯈꯟꯗꯨꯅ ꯑꯩꯈꯣꯏ ꯑꯅꯤꯁꯦ ꯍꯣꯏ ꯑꯧ ꯋꯥꯔꯤꯒꯨꯝꯕꯗꯤ ꯁꯥꯟꯅꯁꯤ ꯑꯗꯨꯕꯨ ꯐꯤꯕꯝ ꯑꯃꯗ ꯑꯩ ꯍꯥꯏꯕꯀꯣ
ꯎꯝ
ꯑꯗꯨ ꯍꯣꯏ ꯃꯥꯁꯨ ꯌꯥꯏ ꯍꯣꯏ ꯍꯥꯏꯕꯀꯣ ꯑꯗꯨꯒꯤ ꯍꯧꯖꯤꯛꯇꯤ ꯂꯩꯇꯦ ꯑꯗꯨꯒ ꯂꯩ ꯂꯩꯥꯅꯤꯡꯗ꯭ꯔꯤꯗ ꯍꯧꯖꯤꯛꯇꯤ
ꯈꯠꯅꯕꯁꯨ ꯅꯠꯇꯦ ꯑꯗꯨ ꯑꯣꯏꯔꯕꯅꯤꯅ ꯍꯌꯦꯡꯋꯥꯏ ꯆꯍꯤ ꯌꯥꯝꯅ ꯀꯥꯟꯗ ꯋꯥꯈꯜ ꯇꯥꯔꯀꯥꯟꯗ ꯀꯩꯅꯣ ꯇꯧꯕ ꯌꯥꯏꯅ ꯍꯟꯖꯤꯟꯅꯕ ꯌꯥꯏꯅ
ꯍꯣꯏ ꯈꯠꯗꯤ ꯈꯅꯥꯗꯦꯀꯣ ꯍꯥꯏꯕꯗꯤ ꯈꯠꯗꯤ ꯈꯅꯥ ꯗꯦ ꯑꯗꯨꯒ ꯁꯨꯃꯥꯏꯅꯁꯨ ꯇꯧꯗꯦꯕ ꯑꯗꯨꯕꯨ ꯇꯨꯡꯒꯤ ꯏꯟꯅ ꯍꯥꯏꯕꯗꯤ ꯃꯥꯁꯨ ꯊꯕꯛ ꯊꯕꯛꯁꯦ ꯇꯧꯕꯅꯤꯅꯀꯣ ꯑ ꯃꯄꯥꯟꯗ
ꯎꯝ
ꯑꯗꯨꯒ ꯑꯩꯁꯨ ꯑꯩꯒꯤ ꯂꯩꯐꯝꯗ ꯂꯩꯌꯦ ꯑꯗꯨꯒ ꯌꯥꯝ ꯂꯥꯞꯄꯦ ꯑꯗꯨꯒ ꯁꯨꯃꯥꯏꯅ ꯇꯧꯋꯦꯅ ꯁꯔ ꯇꯨꯡꯒꯤ ꯈꯜꯂꯒ ꯑꯈꯣꯏ ꯑꯅꯤ ꯋꯥꯔꯤꯒꯨꯝꯕꯗꯤ ꯁꯥꯁꯦ ꯑꯗꯨꯕꯨ ꯐꯤꯕꯝ ꯑꯃꯗ ꯊꯝꯃꯒ ꯈꯣꯏ ꯑꯅꯤ ꯇꯧꯅꯁꯤꯔꯣ ꯍꯥꯏꯅ ꯑꯩ ꯍꯥꯏꯕ ꯑꯗꯨ ꯃꯥꯁꯨ ꯍꯣꯏ ꯑꯗꯨ ꯑꯗꯨ ꯑꯣꯏꯔꯗꯤ ꯑꯩꯁꯨ ꯌꯥꯏ ꯍꯥꯏ ꯃꯥꯗꯤ
ꯃꯊꯪꯗꯗꯤ ꯑꯩ ꯂꯩꯔꯤ
ꯀꯥꯏꯅꯕ ꯈꯣꯠꯅꯕꯗ
ꯑꯗꯣ ꯅꯈꯣꯏ ꯅꯪꯁꯨ ꯅꯨꯡꯁꯤꯔꯁꯨ ꯒ꯭ꯌꯥꯟ ꯇꯥꯅ ꯅꯨꯡꯁꯤꯔꯣ
ꯎꯝ
ꯑꯗꯨꯕꯨ ꯍꯧꯖꯤꯛꯇꯤ ꯇꯨꯝꯗꯤ ꯇꯨꯝꯒꯅꯨ ꯋꯥꯔꯤꯁꯦ ꯌꯥꯝ ꯂꯩ
ꯑꯥ
ꯑꯥ ꯅꯪ ꯅꯪꯒꯤ ꯂꯩꯕꯁꯦ ꯑꯍꯥꯟꯕꯔꯥ ꯑꯗꯨꯒ
ꯎꯝ ꯑꯍꯥꯟꯕ ꯅꯠꯇꯦ
ꯍ ꯑꯩ ꯑꯩꯒꯤ ꯏꯃꯥꯟꯅꯕꯁꯨ ꯑꯃ ꯂꯩꯌꯦ ꯃꯥꯁꯨ ꯑꯉꯥꯡ ꯑꯥ ꯃꯥꯁꯨ ꯑꯉꯥꯡ ꯀꯔꯤ ꯍꯥꯏꯁꯤꯔ ꯌꯦꯡꯕ ꯑꯗꯨ ꯇꯝꯃꯀꯣ ꯑꯗꯨ ꯃꯥꯗꯤ ꯂꯥꯏꯔꯤꯛ ꯇꯝꯗ꯭ꯔꯤꯌꯦ
ꯑꯣ
ꯃꯃꯥ ꯃꯄꯥꯁꯨ ꯑꯩ ꯃꯨꯟꯅ ꯈꯪꯉꯦ ꯍꯥꯏꯕꯗꯤ ꯑꯥ ꯃꯃꯥꯗꯨ ꯑꯩꯒꯤ ꯈꯨꯟꯗꯒꯤꯅꯦꯕꯀꯣ ꯑꯗꯨ ꯃꯥ ꯆꯍꯤꯁꯨ ꯅꯈꯣꯏꯒꯤ ꯆꯍꯤ ꯀꯨꯝꯕ ꯃꯥ ꯑꯩ ꯃꯂꯝꯒꯅꯤ ꯍꯦ ꯃꯥꯁꯨ ꯍꯣꯏ ꯑꯗꯨꯅꯦ ꯑꯗꯨ ꯅꯈꯣꯏꯒꯤ ꯑꯥꯝ ꯇꯥꯏꯇꯜꯗꯨ ꯑꯃꯨꯛꯀ ꯆꯞ ꯃꯥꯟꯅꯕꯀꯣ
ꯎꯝ
ꯑꯗꯣ ꯃꯥꯁꯨ ꯑꯩꯅ ꯍꯥꯏꯗꯤ ꯍꯥꯏꯕꯗꯤ ꯑꯥ ꯃꯥꯒꯤ ꯃꯃꯥꯒ ꯑꯩꯒꯤ ꯏꯄꯥꯒ ꯃꯈꯣꯏ ꯑꯅꯤꯁꯦ ꯑꯥ ꯀꯔꯤ ꯍꯥꯏꯁꯤꯔꯥ ꯃꯥꯒꯤ ꯃꯃꯥ ꯒꯤ ꯃꯄꯥꯒ ꯑꯩꯒꯤ ꯏꯄꯥꯒ ꯃꯃꯥꯗꯣ ꯃꯈꯣꯏꯁꯦ ꯑ ꯀ꯭ꯔꯤ ꯍꯥꯏꯁꯤꯂ ꯔꯤꯂꯦꯇꯤꯞꯁ ꯀꯨꯝꯕꯀꯣ ꯑꯗꯨꯒꯤ ꯑꯩꯁꯨ ꯍꯥꯏꯕꯅꯦ ꯃꯥꯕꯨ ꯀꯔꯤ ꯀꯔꯤ ꯑꯣꯏꯔꯁꯨ ꯑꯥ ꯅꯪꯅ ꯂꯥꯔꯤꯛ ꯇꯝꯗ꯭ꯔꯁꯨ ꯑꯗꯨꯒ ꯑꯉꯥꯡ ꯒꯨꯝꯕ ꯂꯧꯕ ꯈꯣꯠꯄ ꯑꯗꯨ ꯑꯣꯏꯔꯁꯨ ꯀꯥꯏꯗꯦ ꯑꯗꯨ ꯑꯥ ꯇꯥꯕ꯭ꯔꯣ
ꯇꯥꯏ ꯇꯥꯏ
ꯍꯣ ꯑꯗꯨ ꯊꯕꯛ ꯊꯧꯕ ꯑꯗꯨ ꯁꯨꯃꯥꯏ ꯇꯧꯔꯁꯨ ꯒ꯭ꯌꯥꯟ ꯇꯥꯅ ꯇꯧꯑꯣ ꯍꯧꯖꯤꯛꯀꯥꯟ ꯃꯇꯝꯁꯦ ꯑꯥ ꯀꯔꯤ ꯍꯥꯏꯁꯤꯔꯥ ꯑꯥ ꯄꯩꯁꯥ ꯄꯥꯏꯒ ꯑꯉꯥꯡꯁꯤꯡꯒꯨꯝꯕ ꯑꯗꯨꯒ ꯅꯍꯥꯒꯨꯝꯕꯁꯤꯡꯁꯦ ꯑꯥ ꯌꯥꯝ ꯁꯥꯊꯤꯕꯒꯤ ꯃꯇꯝꯅꯤꯅꯀꯣ ꯑꯩꯁꯨ ꯁꯨꯃꯥꯏꯅ ꯍꯥꯏꯕ ꯕꯅꯤꯕ ꯃꯥꯕꯨ ꯑꯗꯨ ꯍꯥꯏꯕꯗꯤ ꯃꯥꯗꯤ ꯑꯩꯒꯤ ꯏꯆꯟꯒꯨꯝꯕꯒꯤꯅꯤ ꯍꯥꯏꯕꯗꯤ ꯃꯥꯒꯤ ꯃꯃꯥꯁꯨ ꯑꯩ ꯀꯣꯜ ꯇꯧꯔꯒ ꯁꯨꯃꯥꯏ ꯃꯥꯁꯤ ꯁꯤ ꯁꯨꯃꯥꯏꯅ ꯇꯧꯋꯤ ꯑꯗꯨꯒ ꯃꯥꯁꯦ ꯀꯗꯥꯏꯗ ꯂꯩꯒꯦ ꯑꯗꯨꯒ ꯑꯩ ꯁꯤ ꯁꯨꯃꯥꯏ ꯇꯧ ꯃꯥꯒꯤ ꯃꯃꯥꯁꯨ ꯀꯣ ꯑꯗꯨꯕꯨ ꯅꯧ ꯅꯣꯡꯃꯥ ꯅꯣꯡꯃꯁꯨ ꯑꯩ ꯑꯥ ꯁꯨꯇꯤ ꯂꯩꯗꯤ ꯃꯈꯣꯏ ꯌꯨꯝꯗ ꯆꯠꯂꯒ ꯃꯃꯥ ꯃꯥꯕꯨ ꯎꯕ ꯆꯠꯄꯒꯨꯝ ꯇꯧꯋꯦꯕꯀꯣ ꯑꯗꯨ ꯑꯩꯅ ꯍꯥꯏꯕꯅꯦ ꯀꯔꯤꯒꯨꯝꯕ ꯑꯩꯈꯣꯏꯒꯤ ꯄꯔꯤꯊꯤꯕꯤꯗ ꯍꯥꯏꯕ ꯇꯥꯔꯦ ꯑꯗꯨ ꯃꯁꯛ ꯐꯖꯕ ꯄꯩꯁꯥ ꯄꯥꯏꯕ ꯑꯗꯨꯒꯨꯝꯕ ꯃꯤꯁꯤ ꯎꯒꯅꯤ ꯑꯩꯅ ꯍꯥꯏꯕꯅꯤ ꯃꯈꯣꯏꯗꯒꯣ ꯍꯣꯏ ꯎꯗꯤ ꯎꯔꯝꯒꯅꯤ ꯑꯗꯨ ꯎꯒꯅꯤ ꯁꯣꯏꯗꯅ ꯑꯩꯗꯤ ꯍꯥꯏꯕꯅꯤ
ꯃꯥꯁꯨ ꯌꯥꯝ ꯑꯉꯥꯡ ꯑꯣꯏꯔꯤ ꯑꯉꯥꯡ ꯍꯥꯏꯕꯗꯤ ꯑꯉꯥꯡꯗꯤ ꯆꯨꯝꯅ ꯍꯥꯏꯔꯗꯤ ꯑꯉꯥꯡ ꯅꯠꯇ꯭ꯔꯦ ꯑꯗꯨꯕꯨ ꯑꯉꯥꯡꯅꯤ ꯍꯥꯏꯕ ꯇꯥꯔꯦꯀꯣ ꯑꯗꯨ ꯑꯩꯅ ꯍꯥꯏꯕꯅꯤ ꯒ꯭ꯌꯥꯟ ꯇꯥꯅ ꯂꯩꯌꯣ ꯃꯤꯒꯤ ꯂꯩꯐꯝꯗ ꯂꯩꯕꯅꯤꯅ ꯑꯗꯨ ꯒ꯭ꯌꯥꯟ ꯇꯥ ꯂꯩꯔꯒ ꯏꯃꯥ ꯏꯄꯥꯅ ꯍꯥꯏꯕ ꯏꯜꯂꯨ ꯍꯥꯏꯅ ꯑꯩ ꯇꯣꯏꯅ ꯍꯥ ꯍꯥꯏꯕꯅꯦꯕꯀꯣ ꯃꯥꯗꯣ
ꯎꯝ
ꯍꯥꯏꯕꯗꯤ ꯅꯨꯡꯁꯤꯌꯦ